ꯑ
ꯎꯝ ꯇꯥꯕ꯭ꯔꯥ
ꯑ ꯇꯥꯏ
ꯀꯗꯕꯅꯣ
ꯀꯩꯁꯨ ꯇꯧꯗꯦ ꯑꯗꯨꯝ ꯂꯥꯛꯂꯒ ꯑꯗꯨꯝ ꯂꯩꯔꯤ
ꯑꯅꯥꯅꯥ ꯂꯩꯕꯅꯣ
ꯍꯟꯗ
ꯑꯣ ꯀꯥꯏ ꯆꯄ꯭ꯔ
ꯉ ꯁꯤꯗꯤ ꯆ ꯋꯥꯔꯁꯂ
ꯌꯥꯝ ꯅꯨꯡꯉꯥꯏꯃꯤꯟꯅ ꯅꯪꯗꯤ ꯎ ꯍꯣꯏ
ꯀꯔꯤ ꯇꯧꯕ ꯀꯔꯤ ꯇꯧꯕꯣ
ꯗꯨꯀꯥꯟ ꯆꯂꯤ ꯆꯀꯤꯅꯤ ꯆ ꯄꯩꯁꯥꯅꯥ ꯂꯩꯗꯅꯤ ꯍꯥꯏ ꯍꯥꯇ ꯂꯩ
ꯀꯔꯤꯗꯣ ꯈ꯭ꯔꯤꯗꯣ ꯈꯔꯤꯗ ꯀꯔꯤꯗꯕ ꯆꯞꯄ
ꯔꯔꯤꯍꯦꯕ
ꯀꯔꯤ ꯂꯩꯕ ꯆꯠꯄ꯭ꯔꯣ
ꯆꯄꯣ ꯆꯥꯛꯈꯤ ꯎ ꯏ ꯎꯝ ꯑꯣ ꯆꯥꯟ ꯎꯝ ꯆꯣꯏ ꯆꯅꯤ ꯎ ꯎ ꯀꯞꯄ ꯅꯤꯡꯉꯥꯢ ꯇꯔꯒ ꯆ ꯅꯨꯡꯗꯥꯡꯗ ꯆꯠꯄꯂꯥ ꯅꯣꯏꯗꯤ ꯃꯨꯀꯥ
ꯀꯔꯤ
ꯆꯥ ꯆꯦꯄꯥꯅꯨ ꯂꯗ ꯃꯣꯀ
ꯁꯤꯗ
ꯖꯁ ꯑꯂꯤ ꯂꯨꯊꯤꯟꯕꯨꯡ ꯇꯔꯥꯗꯒꯤ ꯍꯧꯔꯒ
ꯎꯝ
ꯑꯣ ꯑꯃ ꯃꯩꯗ ꯄꯨꯡ ꯕꯥꯔꯣꯋꯥꯏꯗ ꯂꯣꯏꯕ ꯑꯃꯋꯥꯏꯗ
ꯅꯣꯏꯗꯤ ꯆꯠꯀꯦꯔꯣ
ꯑꯣ ꯄꯨꯡ ꯑꯍꯨꯝꯗ ꯆꯠꯈ꯭ꯔꯅꯤ ꯑꯃꯨꯛꯀ
ꯑꯣ
ꯏꯁ ꯋꯥ ꯑꯁꯨꯝ ꯉꯥꯡꯅꯥꯅ ꯂꯩꯇꯦꯅꯦ ꯑꯁ ꯀꯔꯤꯅꯣ ꯈꯪꯗꯦ
ꯀꯦ ꯀꯦ
ꯍꯥ ꯑꯍꯝ ꯀꯩꯅꯩꯅꯣ
ꯅꯣꯏ ꯁꯣꯝꯗꯗꯤ ꯁꯥꯕ꯭ꯔꯣ ꯅꯣꯡ ꯆꯨꯕ꯭ꯔꯣ
ꯅꯣꯡ ꯆꯨꯠꯅ ꯆꯨꯗꯦ ꯑꯁ ꯅꯨꯡꯁꯥ ꯌꯥꯝ ꯀꯜꯗꯁꯤ ꯃꯤ ꯁꯤꯅꯦ
ꯍꯣꯏꯗꯤ ꯉꯁꯥꯏꯗꯤ ꯃꯝꯃꯦ ꯅꯣꯡ ꯆꯨꯒꯦ ꯇꯧꯔꯒ ꯐꯥꯔꯛꯑꯦ ꯍꯧꯖꯤꯛ ꯍꯣꯏ ꯆꯨꯗꯦ
ꯑꯣ ꯍ ꯁꯥꯕꯗꯣ ꯁꯥꯐꯗ ꯑꯣꯏꯗꯤ ꯍꯥꯏꯅ ꯑꯣ
ꯍꯌꯦꯡꯗꯤ ꯀꯔꯤ ꯇꯧꯒꯦꯔꯣ
ꯍ ꯌꯦꯡꯔꯣ
ꯑꯥꯎ
ꯐ꯭ꯔꯤꯗ ꯂꯩꯔꯅꯤ ꯈꯪꯗꯦ ꯑꯣ ꯍꯌꯦꯡꯁꯤꯦ ꯂꯧ ꯆꯠꯀꯅꯤ ꯅꯦꯆꯨ ꯈꯔꯗꯤ ꯌꯥꯗꯕ ꯑꯗꯨꯗ ꯉꯗꯅ ꯂꯧꯗ ꯂꯩꯒꯅꯤꯕ ꯍꯞꯇꯥ ꯑꯃꯀꯣ ꯑꯃꯨꯛ ꯍꯟꯒꯅꯤ ꯁꯇꯔꯗꯦꯒꯨꯝꯕꯗ ꯅꯠꯇ꯭ꯔꯗꯤ ꯊꯕꯛ
ꯑꯣ ꯅꯪꯒꯤ ꯂꯧ ꯆꯔ ꯍꯠ ꯂꯧ ꯆꯠꯂꯒ ꯐꯩꯅꯤ
ꯎꯝ ꯆꯀ ꯆꯀ
ꯆꯜꯂꯗꯤ ꯃꯨꯀꯥ ꯑꯝ
ꯀ꯭ꯔꯤ
ꯍ ꯇꯣ
ꯇꯧꯔꯒꯅꯤ ꯑꯥ
ꯁꯥꯕꯗꯇꯦꯅꯦ ꯑꯁ ꯉꯁꯥꯏ ꯑꯨ ꯏꯁꯤꯡ ꯊꯛꯇꯕꯒꯤꯦ
ꯎꯝ
ꯁꯥꯔꯦ ꯁꯥꯔꯦ
ꯁꯥꯕ꯭ꯔꯅꯦ ꯅꯣꯏꯗꯁꯨ ꯃꯨꯀꯥ ꯎꯝ ꯍꯨ ꯍꯨꯝ
ꯑꯣ ꯍꫭ ꯍꫭ ꯑꯆꯥꯄꫭꯠ ꯂꯩꯔꯕꯣ
ꯂꯩꯗ꯭ꯔꯤ ꯗꯨꯀꯥꯟ ꯌꯧꯗ꯭ꯔꯤꯍꯦ
ꯀꯩꯔꯣ ꯗꯨꯀꯥꯟꯒ ꯅꯣ ꯂꯩꯐꯝꯃꯨꯛ ꯂꯥꯛꯄ꯭ꯔꯣ
ꯍꯥꯥ
ꯗꯨꯀꯥꯟꯗ ꯅꯣꯏ ꯂꯩꯐꯝ ꯂꯥꯞꯄ꯭ꯔꯣꯕ
ꯍꯥꯐ ꯀꯤꯂꯣꯃꯤꯇꯔ
ꯍꯥꯂꯣꯃꯤ ꯇꯔ
ꯎꯝ
ꯀꯌꯥꯃꯨꯛꯁꯨ ꯂꯥꯛꯄꯤꯕ
ꯑꯗꯣ ꯑꯩꯈꯣꯏꯒꯤꯗꯤ ꯅꯛꯅꯏꯗ ꯑꯦꯕ꯭ꯔꯤꯗꯦ ꯆꯠꯄꯅꯤꯅ
ꯍꯣꯏ ꯑꯗꯨꯕꯨꯒ ꯑ ꯑꯗꯨꯗꯤ ꯑꯩꯈꯣꯏꯅ ꯅꯔꯣꯝꯗ ꯂꯩꯕ ꯇꯥꯔꯗꯤ ꯅꯪꯅ ꯑꯗꯨꯝ ꯆꯠꯄꯤꯕ ꯇꯥꯔꯦꯅꯦ
ꯑꯥ
ꯅꯪꯅ ꯑꯗꯨꯝ ꯆꯠꯄꯤꯕ ꯇꯥꯔꯦꯕ
ꯍꯣꯏ ꯄꯩꯁꯥꯅ ꯂꯩꯇꯕꯅꯤ ꯈꯪꯗ꯭ꯔꯦꯗ ꯑꯩꯁꯤꯦ ꯕꯣ ꯕꯨꯠꯁꯤꯗꯤ ꯑꯅꯧꯕ ꯑꯃꯨꯛ ꯄꯥꯝꯃꯤ ꯑꯗꯨ ꯆꯪꯗ꯭ꯔꯦ ꯀꯃꯥꯏꯅ ꯊꯕꯛ ꯁꯨꯒꯗ꯭ꯔꯥ ꯊꯕꯛ ꯁꯨꯔꯤꯉꯩꯁꯨ ꯇꯟꯕꯒꯣ
ꯇꯪꯒꯅꯨ ꯇꯪꯒꯅꯨ
ꯍꯝ ꯍꯝ
ꯀꯥꯟꯅꯗꯤ ꯀꯔꯤꯁꯨ ꯀꯥꯟꯅꯗꯦ ꯀꯜꯒꯅꯨ ꯇꯜꯂꯗꯤ ꯀꯔꯤꯁꯨ ꯀꯥꯟꯅꯗꯦ ꯍꯥꯏꯕ
ꯑꯣꯏꯅꯅꯦ
ꯇꯜꯅꯣꯕ
ꯇꯟꯕ ꯌꯥꯗ꯭ꯔꯦ
ꯍꯣꯏ ꯎ ꯑ ꯁꯥꯕꯗ ꯁꯤꯗ ꯍ
ꯍꯥꯥ
ꯁꯥꯕꯗ ꯁꯤꯗꯧꯔꯦ ꯍꯥꯏꯕ
ꯐ꯭ꯔꯤ ꯍꯕ
ꯁꯥꯏꯌꯦ ꯌꯥꯝ ꯁꯥꯏꯌꯦ
ꯑꯣ ꯁꯥꯖꯗꯤ ꯋꯤꯟꯇꯔ ꯅꯠꯇ꯭ꯔꯦꯅ
ꯁꯝꯃꯔ ꯑꯣꯏꯔꯁꯨ ꯑꯁꯤꯃꯨꯛ ꯁꯥꯕꯗꯤꯗꯤ ꯄꯤꯔꯤꯊꯤꯕꯤꯒ ꯊꯦꯡꯅꯗ꯭ꯔꯔꯤ
ꯃꯔ ꯑꯣꯏꯕꯒꯤ ꯁꯥꯟꯕꯅꯤꯅꯦ
ꯔ ꯍꯥꯏꯨ ꯑꯣ
ꯑꯗꯨ ꯇꯥꯔ ꯂꯥꯑꯔꯁꯨ ꯊꯣꯛꯈ꯭ꯔꯦ ꯑꯃꯨꯛꯀ ꯕꯣ ꯌꯦꯡꯒꯗ꯭ꯔꯣ ꯅꯨꯡꯗꯥꯡꯒꯤ
ꯍꯗ ꯀ ꯔꯎ ꯀ ꯒꯤ ꯌꯦꯡ ꯇꯔꯣ ꯅꯗ
ꯑ ꯌꯦꯡꯒꯅꯤ
ꯅꯣꯏꯗꯤ ꯅꯨꯡꯇꯤꯒꯤꯕꯅꯦ ꯑꯩꯈꯣꯏꯗꯤ ꯍꯌꯦꯡ ꯑꯦꯛꯖꯥꯝ ꯂꯩꯌꯦ ꯑꯗꯨꯅ ꯌꯦꯕꯨ ꯌꯥꯔ ꯌꯦ ꯆꯗ ꯌꯦ ꯑꯝ
ꯂꯥꯏꯔꯤꯛꯁꯨ ꯄꯥꯗꯦ ꯅꯪꯗꯤ ꯑꯗꯨꯗꯤ
ꯏ ꯌꯥꯁꯕꯅ
ꯑꯥ
ꯈꯉꯗꯦꯖꯤ ꯅ ꯍꯜꯥꯛꯇ꯭ꯔꯤꯔꯤꯕꯣ ꯑꯣ ꯑꯩꯈꯣꯏꯒ ꯃꯣꯏ ꯇꯣꯉꯥꯟ ꯇꯣꯉꯥꯟꯅꯍꯟꯕꯅꯦ ꯈꯪ ꯅꯪ ꯀꯃꯅ ꯈꯪꯣ ꯍꯅꯦ
ꯑꯣꯏꯔꯣ
ꯑꯥ
ꯄꯥꯗ꯭ꯔꯦꯅꯅ
ꯁꯤꯤꯁꯒꯦ ꯌꯥꯝ ꯀ ꯂꯩ ꯊ ꯌꯦꯦ
ꯍꯣꯏ ꯆꯪꯕꯅꯦ
ꯐꯩ ꯐꯩ ꯅꯪꯅ ꯈꯪꯉꯗꯤ
ꯑꯁ ꯐꯣꯟꯁꯨ ꯤꯇ꯭ꯔꯤ ꯂꯩꯇ꯭ꯔꯦ ꯃꯩ ꯃꯨꯠꯈ꯭ꯔꯕꯀꯣ ꯄꯨꯡ ꯑꯦꯂꯚꯦꯟ ꯑꯦꯂꯚꯦꯟ ꯇꯥꯖꯉꯗꯨꯔ ꯈꯔꯅꯦ ꯍꯧꯖꯤꯛ ꯐꯥꯎꯕꯜꯂꯛꯇ꯭ꯔꯤꯅꯦ
ꯁꯥꯃꯟꯗꯒꯤ ꯃꯨꯠꯂꯝꯃꯅꯤ
ꯍꯥ
ꯍ ꯃꯟꯒꯤ ꯃꯂ
ꯍꯣꯏ ꯁꯃꯟꯕꯒꯤ ꯑꯣꯏꯔꯝꯒꯅꯤ
ꯊ
ꯌꯥꯗ꯭ꯔꯦꯗ ꯑꯃꯟ
ꯍ ꯌꯥ
ꯎꯝ
ꯑ ꯅꯦ ꯒꯤ ꯍꯔꯁꯨꯨ ꯍꯇ ꯊꯤꯟꯗꯤ ꯀꯣꯛꯗ ꯆꯉ
ꯇꯥꯗꯕꯅꯤ ꯄꯟꯕ ꯌꯥꯗꯦ
ꯑ ꯉꯁꯥꯏꯁꯨ ꯏꯁꯤꯡ ꯊꯛꯇꯕꯤꯅ ꯆꯠ ꯊꯣꯛꯈ꯭ꯔꯕꯒꯤ ꯂ ꯈꯉ ꯀꯅꯥꯗꯣ
ꯀꯊꯛꯒꯅꯨ ꯍꯥꯏꯕ
ꯍꯝ ꯍꯩꯅꯣ ꯊꯛꯀꯦ ꯍꯥꯏꯔꯒ ꯕꯣꯇꯜꯗꯣ ꯍꯥꯞꯄꯅꯦꯕꯀꯣ
ꯎꯝ
ꯏꯁꯤꯡꯁꯨ ꯄꯨꯒꯦꯅ ꯇꯧꯕꯧꯕꯅꯦꯕ ꯑꯗꯨꯅ ꯑꯗꯒꯤ ꯑꯩꯗꯣ ꯑꯆꯨ ꯊꯣꯛꯄ ꯑꯊꯨ ꯍꯥꯊꯣꯏ ꯏꯃꯥꯟꯅꯕꯤꯅ ꯁꯨꯟꯗꯣꯛꯑꯣ ꯁꯨꯟꯗꯣꯛꯑꯣ ꯍꯥꯏꯕꯒꯤ ꯑꯩꯗꯣ ꯎꯝ ꯎꯝ ꯊꯣꯛꯈꯕ ꯍꯥꯏꯗꯣ
ꯎꯝ
ꯑꯗꯨꯗ ꯀꯦ ꯀꯥꯎ ꯈꯕ ꯑ ꯀꯩꯅꯣ ꯃꯛꯄ ꯍꯦꯛ ꯒꯦꯠꯀꯤ ꯑꯥ ꯃꯦꯟ ꯒꯦꯠ ꯌꯥꯎꯈ꯭ꯔꯕꯗꯣ ꯌꯥꯎꯈ꯭ꯔꯕ ꯉꯥꯟꯗ ꯅꯤꯡꯁꯤꯡꯂꯛꯄ ꯑꯁꯇ ꯄꯨꯔꯛꯇ꯭ꯔꯦ ꯍꯥꯏꯔꯒ ꯑꯩꯗꯣ ꯑꯃꯨꯛꯀ ꯍꯟꯔꯛꯄꯗꯣ ꯈꯔ ꯈꯁꯤꯛ ꯂꯥꯛꯞꯄꯅꯤꯅ ꯑꯃꯨꯛꯀ ꯍꯜꯂꯛꯄꯗꯣ ꯇꯥꯟꯅꯈ꯭ꯔꯕꯩꯗꯅꯦꯗꯣ ꯂꯩꯔ ꯊꯛꯁꯤꯔ ꯍꯥꯏꯅ ꯑꯃꯨꯛ ꯈꯟꯕ ꯑꯗꯨꯒ ꯃꯟꯗꯤꯅ ꯑꯥ ꯌꯧꯔꯀꯥꯟꯗ ꯊꯛꯂꯁꯤ ꯍꯥꯏꯕ ꯑꯣ ꯑꯥ ꯌꯧꯔꯒꯥꯟ ꯑꯃꯨꯛꯀ ꯊꯣꯛ ꯀꯗ ꯀꯥꯥꯎ ꯑꯃ
ꯍꯝ ꯍꯝꯝ
ꯑ ꯁꯃꯗ ꯇꯌꯦ ꯆꯥꯛꯈꯨꯂꯃ ꯏ ꯁꯤ ꯈꯔ ꯑꯩ ꯁꯤꯒꯗꯦꯅ ꯁꯤꯗꯤ
ꯇꯔꯛꯀꯅꯤ ꯄꯪꯕꯅꯦꯅ
ꯄꯄ ꯆꯅ ꯂꯩꯦ ꯆꯒꯦ ꯀꯥꯎ ꯑꯃꯨ ꯇꯥꯎꯒꯦ
ꯇꯔꯛꯀꯅꯤꯔ ꯇꯔꯛꯅꯤ
ꯑ ꯅꯪꯅ ꯅꯤꯡꯁꯤꯡ ꯍꯟꯗꯝꯕꯅꯤ ꯑꯗꯨ ꯈꯪꯕ꯭ꯔꯥ ꯅꯪꯅ ꯅꯤꯡꯁꯤꯡ ꯍꯥꯏꯗꯤꯕꯣ ꯂꯣꯏꯅ ꯐꯝꯅꯤ
ꯎꯝ ꯑꯣꯏꯗꯗ
ꯅ ꯅ ꯈꯗꯅꯔ ꯅꯪꯅ ꯈꯔ ꯅ ꯈꯔ ꯈꯟꯅꯕ ꯍꯧꯔꯛꯄꯗꯣ
ꯅꯪꯉꯅꯤꯅ
ꯑ ꯐ
ꯍꯝ
ꯑꯩꯩꯗ ꯆꯕ ꯋꯥꯅꯦꯦ
ꯊꯝꯃꯣ ꯊꯃꯨꯛ ꯀꯅ ꯑꯃꯨꯛ
ꯑꯣ